ꯑꯣ
ꯇꯥꯕ꯭ꯔꯣ
ꯇꯥꯕ꯭ꯔꯣ
ꯇꯥꯏꯌꯦ ꯇꯥꯏꯌꯦ ꯅꯨꯡꯉꯥꯏ ꯅꯨꯡꯉꯥꯏꯔꯤꯕ꯭ꯔꯣ ꯍꯥꯥ
ꯅꯪꯒꯤ ꯅꯦꯠꯋꯥꯛꯁꯦ ꯅꯨꯡꯉꯥꯏꯇꯦꯕꯥ
ꯑꯁ ꯑꯩꯒꯤ ꯅꯦꯠꯋꯥꯛꯇꯤ ꯐꯨꯜ ꯀꯥꯏꯅꯦ ꯅꯪꯉꯣꯟꯗꯒꯤ ꯑꯣꯏꯔꯝꯒꯅꯤ
ꯅꯪꯉꯣꯟꯗꯒꯤ ꯑꯣꯏꯔꯝꯅꯤꯗ
ꯇꯥꯕ꯭ꯔꯣ ꯇꯥꯔꯕ꯭ꯔꯣ
ꯇꯥꯕ꯭ꯔꯣ
ꯇꯥꯏꯌꯦ ꯇꯥꯏꯌꯦ
ꯇꯥꯏꯌꯦ
ꯑꯧ
ꯅꯨꯡꯉꯥꯏꯔꯤꯕ꯭ꯔꯣ
ꯅꯨꯡꯉꯥꯏꯔꯤ
ꯑꯧ ꯑꯥ ꯑꯁ ꯅꯨꯡꯉꯥꯏꯔꯤꯌꯦ
ꯀꯔꯤ ꯀꯔꯤ ꯃꯊꯦꯜ ꯍꯣꯠꯅꯕꯤꯔꯒꯦ ꯉꯁꯤꯕꯨ
ꯉꯔꯥꯡ ꯕꯖꯥꯔ ꯆꯠꯄꯒꯤ ꯌꯣꯟꯆꯥꯛ ꯃꯔꯨ ꯂꯩꯔꯛꯑꯦꯕꯀꯣ
ꯑꯥ
ꯑꯗꯨꯒ ꯑꯂꯨꯒ ꯊꯣꯡꯉꯒ ꯆꯥꯔꯦ ꯅꯪꯗꯤ
ꯁ ꯑꯩꯗꯤ ꯉꯁꯤ ꯑ ꯁꯣꯏꯕꯨꯝꯒ ꯑꯣꯛꯁꯥ ꯉꯥ ꯑꯣꯛꯁꯥ ꯑꯌꯥꯏꯕꯗꯣ
ꯑꯣ ꯇꯥꯎꯏꯅꯦ
ꯍꯣꯏ ꯍꯥꯎꯋꯦ ꯑꯗꯨꯒ ꯀꯩ ꯀꯩꯅꯣ ꯆꯥꯈꯤꯕꯗꯣ ꯀꯥꯎꯈ꯭ꯔꯦ
ꯏꯟꯁꯥꯡ ꯑꯍꯥꯎꯕꯒꯗꯤ ꯆꯥꯕ ꯐꯪꯗ꯭ꯔꯦ ꯑꯩꯈꯣꯏꯗꯤ
ꯈꯥꯃꯦꯟ ꯑ ꯀꯥꯡꯉꯧ ꯑꯃꯒ ꯆꯥꯏ ꯑꯗꯨꯒ
ꯑꯣ
ꯑꯁ ꯅꯍꯥꯟ ꯌꯨꯝ ꯂꯥꯛꯄꯗ ꯄꯨꯔꯛꯄꯗꯨꯅꯦ
ꯑꯣ ꯎꯛꯁꯥ ꯑꯌꯥꯏꯕꯁꯨ ꯍꯥꯎꯕꯅꯦꯕ
ꯀꯨꯏꯅ ꯊꯝꯃ ꯀꯨꯏꯅ ꯊꯝꯕ ꯌꯥꯔꯣꯏꯕ ꯑꯩꯈꯣꯏ ꯃꯐꯝꯗꯗꯤ ꯃꯩ ꯍꯧꯗꯕꯅꯤꯅ ꯑꯗꯨꯒꯤ ꯆꯥꯊꯣꯛꯈ꯭ꯔꯕ
ꯅꯪ ꯍꯧꯖꯤꯛ ꯀꯔꯤ ꯀꯔꯤ ꯍꯧꯅꯔꯤꯒꯦ
ꯑꯁ ꯑꯩꯗꯤ ꯀꯩꯁꯨꯝ ꯍꯣꯠꯅꯗꯦꯗ ꯑꯁꯨꯝ ꯌꯨꯝꯗ ꯂꯩꯔꯒ ꯄꯪꯩꯂꯩꯗ ꯂꯩꯔꯤ ꯍꯥꯏꯕ ꯇꯥꯔꯦ
ꯌꯥꯝ ꯐꯩꯅꯦ ꯅꯪ ꯈꯨꯟꯗꯔꯣ ꯀꯗꯥꯏꯗꯔꯣ
ꯑꯩ ꯈꯨꯟꯗ ꯂꯩꯇꯦꯑꯦ
ꯅꯣꯏ ꯂꯧ ꯍꯧꯗ꯭ꯔꯤꯕꯣ
ꯂꯧ ꯍꯧꯗꯤ ꯍꯧꯈ꯭ꯔꯦ ꯑꯁ ꯑꯗꯨ ꯑꯣꯏꯔꯁꯨ ꯃꯣꯏ ꯍꯟꯗꯛꯇꯤ ꯂꯧ ꯆꯥꯎꯗꯕꯅꯤꯅ ꯃꯣꯏ ꯑꯗꯨꯝ ꯁꯨꯔꯒꯦ ꯍꯥꯏꯌꯦ
ꯎꯝ ꯂꯧ ꯆꯠꯄꯁꯨ ꯅꯨꯡꯉꯥꯏꯕꯅꯤꯍꯦ ꯏꯟꯁꯥꯡ ꯑꯍꯥꯎ ꯑꯍꯥꯎꯕ ꯄꯨꯔꯒ
ꯍꯣꯏ ꯑꯗꯨꯅꯦ ꯑꯁ ꯅꯨꯡꯁꯥ ꯌꯥꯝ ꯁꯥꯏꯌꯦ ꯍꯧꯖꯤꯛ ꯂꯧ ꯆꯠꯅꯤꯡꯉꯥꯏ
ꯏ ꯏꯃꯥꯒ ꯑꯩ ꯏꯕꯥꯅꯤ ꯍꯧꯖꯤꯛ ꯆꯠꯄ ꯉꯁꯤ ꯆꯠꯄꯅꯦꯕꯀꯣ
ꯎꯝ
ꯅꯨꯡꯁꯥꯥ ꯁꯥꯃꯟꯕꯒꯤ ꯑꯃꯨꯛ ꯍꯜꯂꯛꯑꯦ
ꯑꯁ ꯅꯨꯡꯁꯥ ꯁꯥꯏ ꯍꯣꯏ ꯁꯨꯔꯨꯅꯨ ꯍꯜꯂꯛꯄꯅ ꯐꯔꯦ ꯀꯆꯨ ꯀꯨꯃꯦꯟꯒ ꯂꯣꯏ ꯃꯥꯡꯒꯅꯤ
ꯑꯥꯃ ꯀꯣꯂꯤꯡ ꯍꯥꯏꯕ꯭ꯔꯥ ꯀꯔꯤ ꯍꯥꯏꯕ꯭ꯔꯥ ꯏꯟꯁꯥꯡꯒꯤ ꯃꯍꯤꯗꯣ
ꯑꯥꯎ ꯃꯍꯤꯡꯗꯣ ꯃꯍꯤꯡꯗꯣ
ꯑꯣ ꯃꯍꯤꯡꯗꯣ ꯑꯗꯨ ꯂꯥꯛꯀꯗ꯭ꯔꯅ ꯀꯤꯕꯀꯣ
ꯍꯣꯏ ꯑꯁ ꯆꯠꯂꯁꯨ ꯃꯥꯛꯁ ꯎꯞꯄꯣ ꯑꯗꯨꯒ ꯇꯨꯄꯤ ꯀꯩꯀꯥ ꯐꯖꯅ ꯌꯣꯝꯁꯤꯜꯂꯣ ꯑꯗꯨꯒ ꯆꯠꯂꯣ ꯅꯠꯇ꯭ꯔꯥ ꯗꯤ ꯌꯥꯔꯣꯏꯌꯦ ꯂꯣꯏ ꯀꯥꯔꯒ ꯍꯜꯂꯛꯀꯅꯤ ꯑꯁ ꯂꯧ ꯁꯨꯕꯗꯗꯤ ꯅꯣꯡ ꯆꯨꯕꯒꯅ ꯍꯦꯟꯅ ꯅꯨꯡꯉꯥꯏꯕꯅꯦ
ꯎꯝ ꯅꯣꯡꯁꯨ ꯆꯨꯗꯦ ꯀꯨꯝꯁꯤꯗꯤ ꯂꯧꯗꯣ ꯏꯁꯤꯡ ꯑꯝꯇ ꯂꯩꯇꯦꯕ
ꯑꯗ
ꯈꯪꯗ꯭ꯔꯦ ꯒ꯭ꯌꯥꯟ
ꯃꯐꯝ ꯈꯔꯗꯅ ꯆꯨꯔꯣꯏꯗꯕ ꯃꯐꯝꯗꯅ ꯅꯣꯡꯗ ꯗꯥꯃ ꯆꯨꯔꯒ ꯏꯁꯤꯡ ꯆꯥꯎꯔꯦ ꯆꯨꯒꯗꯕ ꯃꯐꯝꯗꯅ ꯆꯨꯗ꯭ꯔꯦ
ꯅꯦ ꯍꯀꯨꯝꯗꯨꯑ ꯀꯨꯝꯁꯤꯒ ꯌꯥꯝ ꯈꯦꯠꯅꯔꯦꯗꯀꯣ ꯏꯁꯤꯡ ꯅꯣꯡ ꯆꯨꯕꯁꯦ
ꯍꯟꯗꯛꯇꯤ ꯂꯧꯒꯤꯁꯤ ꯀꯥ ꯍꯦꯟꯅ ꯀꯩꯅꯣ ꯇꯧꯅꯤꯉꯥꯏ ꯃꯥꯟꯗꯦꯗ
ꯎꯝ ꯍꯥꯀꯨꯝꯗꯤ ꯑꯗꯨꯝ ꯆꯍꯤ ꯈꯨꯗꯤꯡꯒꯤ ꯀꯔꯤꯅꯣ ꯑꯩꯈꯣꯏ ꯍꯥꯏꯋꯦꯒꯤ ꯃꯅꯥꯛꯇꯣ
ꯑꯥ
ꯑꯗꯨꯋꯥꯏꯗ ꯑꯗꯨꯝ ꯏꯁꯤꯡ ꯊꯨꯝꯕꯅꯦꯕꯀꯣ
ꯎꯝ
ꯀꯨꯝꯁꯤꯗꯤ ꯏꯁ ꯏꯁꯤꯡ ꯂꯣꯏꯟ ꯀꯪꯈ꯭ꯔꯦ
ꯑꯁ ꯑꯩꯈꯣꯏꯔꯣꯝꯗꯁꯨꯅꯦ ꯍꯟꯗꯛ ꯑꯩꯈꯣꯏ ꯂꯧ ꯃꯐꯝꯁꯨ ꯇꯣꯡꯉꯥꯜꯂꯦꯕ ꯍꯥꯟꯅ ꯁꯨꯔꯝꯕꯗꯨꯗꯤ ꯏꯁꯤꯡ ꯑꯗꯨꯝ ꯂꯩꯔꯒ ꯆꯣꯠ ꯆꯣꯠ ꯂꯥꯎꯕꯅꯦꯕ ꯍꯟꯗꯛꯇꯤ ꯑꯃꯨꯛ ꯃꯊꯛꯇ ꯀꯥꯔꯕꯅꯤꯅ ꯏꯁꯤꯡ ꯐꯪꯗ꯭ꯔꯦꯕ ꯑꯗꯨꯒꯤ
ꯑꯗꯨꯅꯦ ꯏꯁꯤꯡ ꯐꯪꯗ꯭ꯔꯦ ꯐꯧ ꯊꯥꯕ ꯌꯥꯔꯔꯣꯏ
ꯑꯁ ꯃꯊꯪ ꯆꯍꯤꯗꯗꯤ ꯆꯥꯛ ꯆꯥꯕ ꯐꯪꯂꯔꯣꯏꯅꯦ ꯅꯣꯡ ꯇꯥꯗꯕꯅꯤꯅ
ꯇꯥꯡꯒꯅꯤ ꯈꯪꯗꯦ ꯕꯦꯔꯥ ꯌꯥꯝ ꯀꯥꯏꯗ ꯅꯣꯡꯁꯦ
ꯅꯣꯡ ꯅꯣꯏ ꯑꯗꯨꯔꯣꯝꯗ ꯅꯣꯡ ꯃꯪꯗꯕ꯭ꯔꯣ
ꯍꯧꯖꯤꯛ ꯆꯨꯋꯦ ꯅꯨꯡꯁꯥ ꯁꯥꯔꯁꯨꯀꯣ ꯅꯣꯡ ꯆꯨꯋꯦꯕ ꯑꯗꯨꯒꯤ ꯏꯃꯥꯅ ꯑꯩꯁ ꯂꯥꯏꯒꯤ ꯃꯆꯥ ꯂꯨꯍꯣꯡꯕ ꯃꯥꯜꯂꯦ ꯍꯥꯏꯅ ꯅꯣꯛꯄꯅꯦ
ꯍꯣꯏꯅꯦ ꯑꯩꯈꯣꯏꯔꯣꯝꯗꯗꯤ ꯅꯨꯡꯁꯥꯀꯜꯂꯦ ꯅꯣꯡꯕꯨꯗꯤ ꯃꯪꯉꯦ ꯅꯣꯡꯗꯤ ꯁꯨꯛꯇꯥ ꯇꯥꯗꯦ ꯇꯥꯔꯁꯨ ꯈꯖꯤꯛ ꯈꯖꯤꯛꯇ
ꯒ꯭ꯌꯥꯟ ꯇꯥꯗꯦꯗ ꯅꯣꯡꯁꯦ ꯆꯤꯡꯗ ꯗꯗꯤ ꯆꯨꯕ꯭ꯔꯥ ꯆꯨꯗꯕ꯭ꯔꯗꯤ ꯈꯪꯗꯦ
ꯑꯩꯈꯣꯏꯔꯣꯝꯗꯗꯤ ꯅꯣꯡ ꯆꯨꯔꯗꯤ ꯅꯨꯡꯉꯥꯏꯔꯅꯤꯅ ꯅꯣꯡ ꯀꯧꯔꯤꯅꯤꯅꯦ ꯁꯥꯃꯟꯕꯒꯤ
ꯎꯝ
ꯂꯩꯐꯝ ꯈꯪꯗ꯭ꯔꯦ
ꯍꯧꯖꯤꯛꯇꯤ ꯅꯨꯡꯁꯥ ꯊꯣꯛꯇꯦ ꯅꯣꯡ ꯆꯨꯒꯗꯧꯕ ꯃꯥꯜꯂꯦ
ꯑꯁ ꯅꯣꯡ ꯆꯨꯨꯔꯛꯑꯗꯤ ꯐꯥꯔꯅꯤꯅꯦ ꯍꯔꯥꯎꯔꯤꯅꯤꯅꯦ ꯅꯣꯡꯆꯨꯔꯗꯤ ꯑꯩꯈꯣꯏꯗꯗꯤ ꯑꯁ ꯅꯨꯡꯁꯥ ꯀꯟꯅ ꯊꯣꯡꯏꯗ ꯃꯔꯛ ꯃꯔꯛꯇꯕꯨꯗꯤ ꯅꯣꯡꯗꯤ ꯃꯪꯔꯒ ꯂꯩꯌ‌ꯦ ꯅꯣꯡꯗꯤ ꯁꯨꯛꯇꯥ ꯇꯥꯗꯦ
ꯎꯝ ꯇꯥꯗꯦ ꯇꯥꯒꯗꯧꯕ ꯃꯥꯜꯂꯦ ꯑꯁꯤꯗꯗꯤ ꯃꯪꯉꯒ ꯂꯩꯔꯤ
ꯑꯩꯈꯣꯏꯔꯣꯝꯗꯁꯨ ꯇꯥꯒꯗꯕ ꯃꯥꯜꯂꯦꯅ‌ ꯌꯦꯡꯂꯤꯕꯅꯦ ꯑꯩ ꯉꯁꯥꯏꯗꯒꯤ ꯑꯁ ꯇꯥꯔꯗꯤ ꯐꯔꯦ ꯏꯔꯨ ꯑꯁ ꯌꯥꯝ ꯁꯥꯏꯑꯦ ꯀꯔꯤꯔ ꯃꯤ ꯈ꯭ꯔꯥ ꯃꯐꯝꯗꯗꯤ ꯑꯁ ꯑꯩꯗꯤ ꯌꯥꯝ ꯆꯨꯋꯣ ꯍꯥꯏꯔꯤ ꯑꯁ꯭ꯋꯥꯏꯗ ꯂꯩꯕꯁꯤꯡꯗꯤ ꯑꯁ ꯅꯣꯡ ꯇꯥꯗ꯭ꯔꯗꯤꯀꯣ ꯂꯩꯕ ꯅꯨꯡꯉꯥꯏꯇꯦꯕ
ꯈꯪꯗꯦ ꯏꯁ ꯅꯣꯏꯔꯣꯝꯗ ꯀꯔꯤꯅꯣ ꯎꯝ ꯀꯔꯤ ꯍꯥꯏꯁꯤꯔꯥ ꯍꯥꯒꯠꯆꯕ ꯂꯩꯕ ꯑꯃ ꯂꯩꯗꯥꯏꯅꯦ
ꯍꯥꯒꯠꯆꯥꯕ
ꯑꯥ
ꯍꯒꯠꯆꯕ ꯀꯔꯤꯔꯥ
ꯎꯝ ꯂꯩꯕꯅꯦ ꯑꯗꯣ
ꯑꯥ
ꯑꯩꯈꯣꯏꯗ ꯌꯥꯝꯃꯟꯕꯒꯤꯀꯣ ꯑꯩꯁ ꯔꯨꯝꯗꯐꯥꯎ ꯆꯪꯈ꯭ꯔꯦ
ꯅꯣ ꯀꯩꯅꯣꯗꯣ ꯑꯥ ꯍꯥꯀꯠꯆꯕꯒꯤꯗꯣ ꯇꯤꯂꯥꯏ ꯀꯨꯝꯕꯤꯗꯨꯔꯣ
ꯑꯣ ꯇꯤꯜꯂꯥꯏ ꯈꯣꯝꯕꯤꯗꯣ
ꯑꯁ ꯍꯧꯖꯤꯛ ꯐꯥꯎꯒꯤꯗꯤ ꯄꯥꯛ ꯎꯗ꯭ꯔꯤꯗ ꯑꯩꯈꯣꯏꯗꯗꯤ ꯑꯁ ꯑꯩ ꯅꯍꯥꯟ ꯌꯨꯝ ꯂꯥꯛꯄꯗꯁꯨ ꯌꯥꯝ ꯎꯌꯦ ꯑꯩꯈꯣꯏꯗꯁꯨ ꯌꯥꯝꯃꯦ ꯎꯝ ꯃꯆꯥ ꯃꯆꯥꯗꯣ ꯑꯁ ꯅꯍꯥꯟ ꯑꯩ ꯌꯨꯝ ꯂꯥꯛꯄꯗ ꯑꯩ ꯅꯪꯒꯟꯗꯒ ꯇꯥꯕꯅꯤꯅꯦ ꯑꯩ ꯅꯪꯒꯟꯗꯒꯤ
ꯑꯁꯦ ꯑꯗꯨ ꯂꯥꯏꯔꯦ ꯏꯃꯥ ꯑꯩꯈꯣꯏꯅꯤ ꯇꯨꯝꯕꯀꯣ ꯊꯦꯡꯉꯦꯕ ꯇꯨꯝꯃꯁꯦꯅ ꯇꯨꯝꯕ ꯃꯥ ꯚꯤꯗꯤꯑꯣ ꯌꯦꯡꯕꯀꯣ ꯐꯣꯟꯗ ꯑꯗꯨꯒ ꯃꯥꯒꯤ ꯈꯨꯠꯇ ꯆꯠꯂꯒ ꯂꯩꯕ ꯋꯥꯅꯤꯗ
ꯌꯥꯏꯅꯦ ꯑꯗꯨꯁꯨ ꯍꯤꯗꯥꯛ ꯂꯩꯕꯅꯦ ꯍꯤꯗꯥꯛ ꯀꯥꯞꯁꯤꯜꯂꯣ
ꯈꯪꯗꯦꯅꯦ ꯍꯤꯗꯥꯛ ꯀꯥꯞ ꯑꯗꯨ ꯑꯣꯏꯔꯁꯨ ꯎꯝ ꯊꯥ ꯑꯅꯤ ꯑꯍꯨꯝ ꯂꯩꯔꯗꯤ ꯑꯗꯨꯝ ꯃꯥꯡꯈ꯭ꯔꯅꯤꯗ ꯃꯊꯟꯇ
ꯎꯝ ꯍꯧꯖꯤꯛ ꯀꯣꯛꯇꯤ ꯀꯣꯛꯂꯛꯑꯅꯤꯗ ꯍꯧꯖꯤꯛ ꯊꯥꯁꯦ ꯅꯣꯡꯖꯨ ꯊꯥ ꯀꯔꯤ ꯀꯔꯥ ꯀꯩꯅꯣ ꯇꯧꯔꯦꯕ
ꯑꯗ ꯅꯍꯥꯟ ꯉꯔꯥꯡꯂ ꯅꯨꯄꯤ ꯑꯃ
ꯑꯥ
ꯑꯗꯨ ꯆꯤꯛꯄꯒꯤ ꯂꯩꯀꯟꯅꯔꯤ ꯍꯥꯏꯗꯨꯗꯤ
ꯑꯁ ꯈꯪꯗ꯭ꯔꯦꯅꯦ ꯑꯩꯈꯣꯏꯗꯤ ꯑꯗꯨꯒꯨꯝꯕ
ꯏꯁ ꯍꯥꯒꯠꯆꯃꯟꯕꯒꯤ ꯑꯣꯏꯔꯝꯒꯅꯤ ꯏꯁ ꯀꯤꯕꯅꯦ ꯇꯨꯀꯠꯆꯕꯅꯦꯍꯦ ꯍꯥꯀꯠꯆꯕ ꯃꯐꯝꯗ ꯑꯩꯈꯣꯏꯒꯤ ꯀꯔꯤ ꯍꯥꯏꯁꯤꯔꯥ ꯆꯥꯡꯗꯀꯣ
ꯎꯝ ꯀꯨꯏꯅ ꯏꯔꯨꯗꯕꯒꯤ ꯑꯣꯏꯔꯝꯃꯅꯤꯗ
ꯅꯠꯇꯦ ꯃꯥꯗꯣ ꯃꯣꯏꯒꯤ ꯏꯃꯨꯡꯗꯣ ꯁꯦꯡꯕꯀꯥꯟꯗ ꯆꯤꯛꯄꯅꯤ ꯍꯥꯏꯌꯦ ꯆꯤꯛꯄꯔꯥ ꯈꯪꯗꯕ ꯑꯩꯈꯣꯏꯁꯨ
ꯑꯁ ꯇꯜꯂꯦ ꯑꯗꯨꯃꯥꯏꯅ ꯇꯧꯔꯅꯤ
ꯎꯝꯁꯤ ꯌꯥꯝꯝ ꯍꯥꯏ
ꯀꯨꯏꯅ ꯂꯩꯔꯒ ꯑꯁ ꯖꯥꯠ ꯖꯥꯠ ꯂꯥꯛꯑꯦꯗ ꯂꯥꯏꯅꯥꯁꯤꯡꯁꯦ
ꯎꯝ ꯅꯍꯥ ꯑꯁ ꯏꯁꯤꯡꯁꯨ ꯃꯤ ꯂꯝꯗꯗꯤ ꯌꯥꯝ ꯆꯥꯎꯕ ꯃꯥꯜꯂꯦ ꯑꯩꯈꯣꯏꯗꯗꯤ ꯆꯥꯎꯗꯦ
ꯃꯤ ꯂꯧꯕꯨꯛꯇ ꯂꯧ ꯊꯥꯕ ꯂꯣꯏꯕꯁꯤꯡꯗꯣ ꯂꯣꯏ ꯀꯩꯅꯣ ꯇꯧꯈ꯭ꯔꯅꯦ ꯑꯗꯨꯅꯦ ꯑꯩꯅ ꯍꯥꯏꯔꯤꯁꯦ ꯆꯨꯒꯗꯕ ꯃꯐꯝꯗꯗꯤ ꯆꯨꯗꯦ ꯆꯨꯔꯣꯏꯗꯕ ꯃꯐꯝꯗꯗꯤ ꯗꯥꯃꯥ ꯆꯨꯔꯒ ꯂꯩꯔꯦ
ꯑꯩꯈꯣꯏꯗꯁꯨ ꯂꯧ ꯀꯔꯤ ꯍꯥꯏꯁꯤꯔꯥ ꯃꯈꯥꯔꯣꯝꯒꯤꯗꯤꯀꯣ ꯏꯁꯤꯡ ꯈꯔ ꯈꯔꯗꯤ ꯂꯩ ꯍꯥꯏꯌꯦ ꯑꯩꯈꯣꯏ ꯃꯊꯛꯔꯣꯝꯒꯤꯗꯣ ꯏꯁꯤꯡ ꯂꯩꯇꯕ
ꯏꯁꯤꯡ ꯂꯩꯕ ꯃꯐꯝꯗꯨ ꯊꯔꯣꯏ ꯈꯨꯟꯕ ꯆꯠꯅꯗꯕ꯭ꯔꯣ
ꯆꯠꯅꯗꯦꯍꯦ ꯂꯩꯔꯝꯃꯔꯣꯏꯗ ꯊꯔꯣꯏꯁꯨ ꯀꯨꯝꯁꯤ ꯊꯔꯣꯏ ꯌꯥꯝꯗꯦ ꯀꯣ
ꯎꯝ ꯅꯣꯡꯁꯨ ꯇꯥꯗꯕꯒꯤꯅꯤꯅꯦ
ꯎꯝ
ꯇꯥꯔꯣꯏꯗꯕ ꯃꯇꯝꯗ ꯂꯦꯟ ꯀꯩꯀꯥ ꯇꯥꯈ꯭ꯔꯦ ꯂꯧ ꯁꯨꯕ ꯃꯇꯝꯗꯅ ꯇꯥꯗ꯭ꯔꯦ
ꯎꯝ ꯑꯗꯨꯝ ꯂꯩꯔꯒꯗꯤ ꯊꯔꯣꯏꯁꯨ ꯆꯥꯕ ꯐꯪꯒꯗꯕ ꯃꯥꯟꯗ꯭ꯔꯦꯗ
ꯑꯁ ꯆꯥꯕ ꯍꯣꯏ ꯐꯪꯂꯛꯀꯗꯕ ꯃ ꯃꯥꯟꯗ꯭ꯔꯦ ꯍꯥꯏꯕꯗꯤ
ꯍꯤꯗꯥꯛ ꯌꯥꯝ ꯁꯤꯖꯤꯟꯅꯕꯅꯤꯅ ꯍꯧꯖꯤꯛꯒꯥꯟ ꯎꯝ ꯑꯗꯨꯅꯦ ꯊꯥꯏꯅꯗꯤꯀꯣ
ꯎꯝ
ꯑꯩꯈꯣꯏ ꯏꯃꯥꯒꯁꯦ ꯂꯧꯗ ꯊꯔꯣꯏ ꯌꯥꯝꯃꯟꯕꯒꯤ ꯑꯩꯕꯨ ꯄꯣꯔꯒ ꯆꯠꯕꯅꯦ ꯍꯥꯏꯑꯦꯕꯀꯣ ꯑꯗꯨꯒ ꯎꯝ ꯕꯣꯔꯥ ꯕꯣꯔꯥ ꯈꯨꯜꯂꯦ ꯍꯥꯏꯌꯦ ꯃꯣꯏꯗꯤ
ꯎꯝ ꯀꯩꯅꯣ ꯁꯝ ꯃꯥꯟꯕ ꯑꯃ ꯀꯩꯅꯣ ꯇꯧꯕꯗꯣ ꯑꯗꯨꯒ ꯄꯨꯔꯒ ꯁꯨꯃꯥꯏꯅ ꯀꯩꯅꯣ ꯊꯔꯣꯏ ꯂꯧꯊꯣꯛꯅꯤꯉꯥꯏ ꯑꯃ ꯈꯣꯠꯄꯒꯤꯗꯣ ꯑꯗꯨ ꯄꯨꯔꯒ ꯃꯐꯝ ꯑꯃꯗ ꯈꯣꯠꯂꯗꯤ ꯑꯁ ꯗꯃꯥ ꯗꯃꯥ ꯊꯣꯛꯄꯅꯦ ꯍꯥꯏꯌꯦ ꯍꯟꯗꯛꯇꯤ ꯑꯦꯁ ꯑꯃ ꯐꯪꯕ ꯐꯥꯎꯑꯣ
ꯀꯨꯝꯁꯤ ꯑꯃꯗꯤ ꯑ ꯀꯔꯤ ꯈꯪꯗ꯭ꯔꯦ ꯑꯗꯣ ꯎꯝ ꯃꯅꯤꯡꯔꯣꯝꯒꯤꯗꯣ ꯑꯈꯣꯏ ꯈꯨꯟ ꯃꯅꯤꯡꯔꯣꯝꯒꯤꯗꯨꯗꯤ ꯌꯥꯝꯃꯦ ꯑꯁ ꯑꯌꯨꯛ ꯉꯟꯇꯥ ꯉꯟꯇꯥ ꯆꯠꯂꯦ ꯑꯩꯈꯣꯏꯗꯤ
ꯑꯣ
ꯑꯗꯨ ꯍꯧꯖꯤꯛꯇꯤ ꯊꯔꯣꯏꯁꯨ ꯃꯥꯡꯕ꯭ꯔꯥ ꯀꯩꯅꯣ
ꯑꯁ ꯃꯇꯝ ꯃꯇꯝꯅꯅꯤꯅꯦ ꯊꯔꯣꯏꯁꯨ ꯂꯩꯇ꯭ꯔꯦ ꯄꯤꯔꯨꯛꯁꯨ ꯂꯩꯔꯛꯇ꯭ꯔꯦ
ꯑꯦ ꯑꯁꯦꯡꯕꯅꯦ ꯀꯨꯝꯁꯤ ꯄꯤꯔꯨꯛ ꯂꯩꯇ꯭ꯔꯦ
ꯁꯤꯡꯖꯨ ꯍꯥꯎꯕꯅꯤꯅꯦ ꯑꯗꯣ ꯑꯁ ꯍꯧꯖꯤꯛ ꯍꯥꯎꯕ ꯃꯇꯝꯅꯤꯅꯦ ꯑꯗꯣ
ꯂꯩꯇꯦ ꯂꯧꯗꯥ ꯄꯤꯔꯨꯛ ꯐꯥꯎ ꯎꯗꯦ
ꯑꯁ ꯍꯥꯟꯅꯗꯤ ꯂꯧꯗꯒ ꯂꯥꯏꯔꯤ ꯈꯨꯟꯗꯥ ꯑꯗꯨꯝ ꯃꯤꯅ ꯆꯠꯊꯣꯛ ꯆꯠꯁꯤꯟ ꯆꯠꯅꯗꯕ ꯃꯐꯝꯗ ꯌꯥꯝ ꯍꯧꯕꯅꯦ ꯈꯨꯟꯗꯁꯨ ꯄꯤꯔꯨꯛꯐꯥꯎ ꯎꯗ꯭ꯔꯦꯅꯦ ꯍꯟꯗꯛꯇꯤ
ꯑꯗꯨꯅꯤ ꯈꯪꯗꯦ ꯃꯇꯝꯁꯦ ꯂꯣꯏꯔꯛꯀꯗꯧꯕ ꯃꯥꯜꯂꯦ
ꯌꯥꯝ ꯍꯣꯡꯒ꯭ꯔꯦꯀꯣ
ꯎꯝ
ꯅꯣꯡꯁꯨ ꯆꯨꯗꯦ ꯏꯃꯥꯟꯅꯕꯤ ꯑꯃꯗꯤ ꯅꯣꯡ ꯇꯥꯕ ꯉꯥꯏꯔꯤ ꯍꯥꯏꯌꯦ ꯏꯁꯤꯡꯁꯨ ꯂꯩꯔꯛ ꯂꯩꯇ꯭ꯔꯦ
ꯎꯝ ꯀꯨꯝꯁꯤ ꯑꯥ ꯍꯥꯀꯨꯝꯗꯣ ꯃꯇꯝ ꯌꯥꯝ ꯍꯣꯡꯔꯦ ꯍꯥꯀꯣꯝꯗꯣ ꯑꯥ ꯅꯨꯄꯤꯁꯤꯡꯕꯨ ꯆꯥꯛ ꯎꯝ ꯀꯧꯕ ꯃꯇꯝꯗꯣ ꯈꯪꯕ꯭ꯔꯥ ꯑꯗꯨ ꯃ ꯍꯟꯗꯛꯀ ꯆꯥꯍꯤ ꯈꯨꯗꯤꯡꯒꯤ ꯅꯣꯡ ꯆꯨꯏꯗꯅ
ꯎꯝ
ꯍꯥꯀꯨꯝꯗꯤ ꯆꯨꯗꯕꯅꯦ ꯈꯪꯕ꯭ꯔꯥ
ꯑꯣ ꯆꯨꯗꯦ ꯆꯨꯗꯦ ꯍꯣꯏ ꯍꯣꯏ
ꯎꯝ ꯆꯨꯗꯦꯕ
ꯑꯁ ꯍꯧꯖꯤꯛ ꯆꯨꯗ꯭ꯔꯒꯀꯣ ꯑꯃꯨꯛ ꯑꯣꯟꯅ ꯇꯩꯅꯥꯅ ꯑꯃꯨꯛ ꯆꯨꯔꯛꯀꯅꯤ ꯎꯝ ꯂꯧ ꯂꯣꯛꯄ ꯃꯇꯝꯗ ꯑꯃꯨꯛ ꯆꯨꯔꯛꯀꯅꯤ ꯌꯦꯡꯉꯣ
ꯎꯝ ꯍꯥꯀꯨꯝꯗꯣ ꯆꯥꯍꯤ ꯈꯨꯗꯤꯡꯒꯤ ꯀꯨꯝꯍꯩ ꯑꯩꯈꯣꯏ ꯀꯨꯝꯍꯩ ꯂꯩꯗꯅ
ꯎꯝ
ꯑꯗꯨꯗꯁꯨ ꯅꯣꯡ ꯑꯗꯨꯝ ꯆꯨꯕꯅꯦ ꯀꯨꯝꯁꯤꯗꯤ ꯆꯨꯗꯔꯦꯕ ꯁꯥꯒꯗꯕ ꯃꯥꯜꯂꯦ ꯀꯨꯝꯁꯤꯁꯦ
ꯌꯥꯝ ꯆꯨꯅꯤꯡꯗ꯭ꯔꯕ ꯃꯥꯜꯂꯦ
ꯅꯨꯡꯁꯥꯗꯤ ꯌꯥꯝ ꯁꯥꯒꯅꯤ ꯀꯨꯝꯁꯤꯁꯦ
ꯃꯩ ꯂꯥꯛꯇ꯭ꯔꯒꯅ ꯁꯥꯕ ꯍꯦꯜꯂꯦ ꯁꯤꯗꯗꯤ
ꯎꯝ ꯐꯦꯟ ꯂꯩꯔꯗꯤ ꯌꯥꯏꯅ ꯑꯦ ꯐꯦꯟ ꯀꯥꯟꯅꯗꯦꯗ ꯅꯨꯡꯁꯥ ꯁꯥꯕ ꯃꯇꯝꯗꯀꯣ ꯎꯝ ꯐꯦꯟꯒꯤ ꯎꯝ
ꯁꯥꯒ꯭ꯔꯦ ꯍꯟꯗꯛꯇꯤ
ꯎꯝ ꯅꯨꯡꯁꯤꯠꯇꯣ ꯁꯥꯔꯦꯕ
ꯑꯥ
ꯃꯩꯗꯗ ꯅꯨꯡꯁꯤꯠꯇꯨ ꯍꯨꯜꯂꯛꯑꯦꯕ ꯐꯦꯟꯗꯒꯤ ꯂꯥꯛꯄꯗꯨꯁꯨ
ꯋꯦꯗꯔꯁꯦ ꯃꯨꯛ ꯕꯥꯡ ꯌꯦꯡꯉꯒ ꯇꯨꯝꯒꯗꯧꯕ ꯅꯨꯡꯉꯥꯏꯕ ꯋꯦꯗꯔꯅꯤꯅꯦꯁꯦ
ꯑꯁ ꯑꯩꯈꯣꯏꯗꯗꯤ ꯌꯥꯝ ꯁꯥꯏꯌꯦ ꯅꯨꯡꯁꯥ ꯊꯣꯛꯇ꯭ꯔꯁꯨ ꯀꯣ ꯅꯣꯡꯗꯤ ꯃꯪꯉꯦꯕ ꯅꯨꯡꯁꯥꯗꯤ ꯊꯣꯛꯇꯦꯕ ꯑꯗꯨꯕꯨ ꯁꯥꯗꯤ ꯁꯥꯕ
ꯎꯝ ꯁꯥꯏ
ꯍꯟꯗꯛꯀꯤ ꯋꯦꯗꯔꯅꯦ ꯁꯤ